ꯍꯜꯂꯣ
ꯇꯥꯕ꯭ꯔ
ꯑꯥ ꯇꯥꯔꯦ ꯇꯥꯔꯦ ꯇꯨꯃꯒꯦꯗꯧꯔꯤꯔꯣ
ꯇꯨꯝꯗ꯭ꯔꯤꯕꯀꯣ ꯅꯣꯏ ꯆꯥꯛ ꯆꯥꯛ
ꯎꯝ ꯏꯕꯦꯝꯃ ꯆꯥꯛꯇꯣꯛꯑꯦ ꯀꯣꯜ ꯂꯤꯛ ꯐꯦꯡꯗꯣꯛꯑꯦ ꯊꯕꯛ ꯂꯣꯏꯁꯤꯜꯂꯛꯑꯦ
ꯐꯤꯗꯤ ꯁꯥꯔꯔꯣꯏꯗ꯭ꯔꯣ
ꯐꯤ ꯁꯥꯔꯔꯣꯏ ꯑꯉꯥꯡꯖꯦ ꯍꯌꯦꯡ ꯑꯦꯛꯖꯥꯝ ꯍꯌꯦꯡꯅ ꯂꯣꯏꯔꯦ ꯃꯔꯣꯟ ꯑꯝꯇ ꯔꯤꯚꯤꯖꯟ ꯆꯠꯂꯟꯒꯦ ꯇꯧꯅꯤ
ꯀꯔꯤ ꯁꯞꯖꯦꯛ ꯊꯣꯛꯏꯕ ꯍꯩꯌꯩ
ꯍꯌꯦꯡ ꯃꯣꯔꯦꯜ ꯁꯥꯏꯟꯁ ꯃꯣꯔꯦ ꯁꯥꯖ ꯃꯃꯥꯡꯗ ꯊꯣꯛꯀꯗꯕꯅꯦꯕ ꯃꯣꯏꯒꯤ ꯍꯟꯗꯛ ꯁꯨꯇꯤ ꯑꯃ ꯔꯦꯗꯤ ꯆꯠꯈꯤꯕꯗꯣ
ꯑꯥ
ꯁꯤ ꯆꯠꯄ ꯅꯨꯃꯤꯠꯇꯨꯗ ꯃꯣꯔꯦꯟ ꯁꯥꯏꯟꯁꯁꯦ ꯊꯣꯛꯄ ꯑꯗꯣ ꯑꯗꯨ ꯁꯨꯇꯤꯗꯨ ꯁꯨꯇꯤꯗꯨ ꯂꯩꯈ꯭ꯔꯕꯅꯤꯅ ꯁꯤꯅ ꯈ꯭ꯋꯥꯏ ꯂꯥꯁꯇ ꯑꯃꯨꯛ ꯊꯡꯗꯔꯛꯏꯕ ꯀꯦꯡꯕꯩꯗꯤ ꯂꯣꯏꯔꯗꯕꯅꯦꯕ ꯗꯦꯠ ꯊꯥꯔ
ꯑꯥ ꯍꯌꯦꯡ ꯁꯅ ꯍꯌꯦꯡ ꯊꯣꯛꯑꯒ ꯂꯣꯏꯔꯦ ꯑꯗꯨꯗꯤ
ꯍꯌꯦꯡ ꯊꯣꯛꯑꯒ ꯂꯣꯏꯔꯦ ꯍꯣꯏ ꯍꯌꯦꯡ
ꯑꯗꯨ ꯊꯣꯛꯑꯒ ꯀꯥꯂꯦꯟ ꯁꯨꯇꯤ ꯄꯤꯒꯗ꯭ꯔꯣ
ꯀꯥꯂꯦꯟ ꯁꯨꯇꯤꯁꯦ ꯑꯁꯦꯡꯕꯩꯗꯤ ꯗꯦꯠ ꯇ꯭ꯋꯦꯟꯇꯤ ꯇꯨꯗꯒꯤ ꯄꯤꯕꯅꯦꯕꯀꯣ ꯑꯗꯣ ꯍꯌꯦꯡꯗꯩꯩ ꯑꯉꯥꯡꯁꯦ ꯍꯌꯦꯡꯗꯩꯩ ꯄꯤꯒꯗ꯭ꯔꯥ ꯈꯪꯗꯦ ꯅꯣꯏꯒꯤ ꯄꯤꯔꯕꯣ ꯅꯣꯏꯒꯤ ꯄꯤꯔꯕꯣ
ꯃꯣꯏ ꯄꯩꯈꯥ ꯂꯣꯏꯔꯦꯕꯀꯣ ꯅꯍꯥꯟꯗꯦꯠ ꯇꯦꯠ ꯀꯌꯥꯅꯣꯝ ꯂꯣꯏꯕꯅꯤ ꯀ ꯅꯨꯃꯤꯠꯇꯨꯅꯣ ꯈꯪꯗꯦ ꯂꯣꯏꯈ꯭ꯔꯦꯕ ꯁ꯭ꯀꯨꯜ ꯀꯥꯗ꯭ꯔꯦ ꯑꯗꯨ ꯃꯣꯏ ꯗꯦꯠ ꯇ꯭ꯋꯦꯟꯇꯤꯗ ꯃꯣꯏꯒꯤ ꯑꯦꯛꯁꯀꯔꯁꯟ ꯂꯩꯌꯦꯕ ꯑꯦꯛꯁꯀꯁꯟ ꯂꯩꯕꯗꯣ ꯃꯣꯏ ꯀꯩꯅꯣ ꯑꯥ ꯑꯗ ꯂꯨꯔꯒ ꯍꯞꯇꯥ ꯑꯃꯈꯛꯇꯪ ꯄꯤ ꯍꯥꯞꯄꯤꯗꯣꯏ ꯏꯃꯜꯂꯦ ꯃꯣꯏ ꯍꯞꯇꯥ ꯑꯃꯈꯛꯇꯅꯦ ꯍꯥꯏꯕꯣ ꯑꯗꯨꯃ ꯑꯗꯨ ꯃꯣꯏ ꯃꯃꯥꯡꯗ ꯁꯨꯇꯤ ꯌꯥꯝ ꯂꯩꯈꯤꯕꯗꯣ ꯑꯥ ꯁꯨꯇꯤ ꯃꯌꯥꯝ ꯂꯩꯈꯤꯕꯗꯣ ꯌꯥꯝ ꯂꯩꯈꯤꯕꯗꯣ ꯑꯗꯨꯅ
ꯑꯗꯨꯗꯤ ꯌꯥꯝ ꯄꯤꯗ꯭ꯔꯦꯕ
ꯀꯩꯅꯣꯗꯅꯦ ꯄꯟꯖꯥ ꯑꯗ ꯑꯦ ꯀꯩꯅꯣꯒꯤ ꯀꯔꯤ ꯗꯤꯄꯥꯔꯠꯃꯦꯟꯒꯤꯅꯣꯕ ꯅꯪꯅ ꯋꯥꯆꯞꯇ ꯊꯦꯡꯅꯗꯕ꯭ꯔꯥ
ꯍꯣꯇꯤ ꯈꯜꯆꯔꯒꯤ ꯗꯨꯔꯣ ꯑꯦ ꯑꯦꯒꯤꯗꯤꯗꯤꯄꯥꯥꯃꯦꯟꯒꯤ ꯌꯥꯝ ꯀꯧꯕꯅꯦ
ꯑꯥꯎ ꯀꯧꯏ ꯃꯤ ꯑꯥꯎ ꯊꯕꯛ ꯃꯌꯥꯝꯗꯣ ꯅꯠꯇꯦ ꯅꯍꯥꯟ ꯑꯩꯅ ꯀꯩ ꯀꯥ ꯊꯥꯗꯣꯏꯅꯦꯗꯣ ꯂꯧꯁꯤꯜꯂ ꯂꯧꯁꯤ ꯑꯩꯈꯣꯏ ꯁꯥ ꯌꯥꯝꯕ ꯌꯥꯝꯗꯕ ꯈꯪꯗꯦ ꯑꯗꯨꯝ ꯂꯧꯁꯟꯖꯦ ꯍꯥꯏꯕ ꯊꯥꯖꯤꯟꯁꯦꯕ ꯑꯩꯅ ꯍꯥꯏꯁꯦ ꯁꯤꯅꯅꯦ ꯊꯥꯖꯤꯟꯁꯦ ꯍꯥꯏꯖꯤ ꯀꯩꯒꯤꯂꯣ ꯇꯗ ꯊꯕꯛꯇꯨꯅ ꯍꯧꯖꯤꯛ ꯀꯧꯔꯛꯄ ꯌꯥꯏ ꯀꯧꯛꯇꯕ ꯌꯥꯏ ꯃꯦꯕꯤꯅꯦꯕ ꯑꯗꯨꯗꯤ ꯕ ꯏꯁꯄꯣꯟꯁꯔ ꯂꯧꯍꯧꯕ ꯍꯥꯏꯕꯕꯁꯤꯗꯤ ꯐꯩꯗꯅ ꯏꯁꯄꯣꯟꯁꯔ ꯂꯧꯍꯧꯕ ꯍꯥꯏꯁꯤꯅ ꯊꯥꯖꯤꯟꯒꯦ ꯌꯥꯏ ꯊꯥꯖꯤꯜꯂꯣꯏ ꯌꯥꯏ ꯑꯩ ꯍꯥꯏꯁꯦꯀꯣ ꯏꯁꯄꯣꯟꯁꯔꯗꯨ ꯂꯧꯍꯧꯔꯗꯤ ꯏꯁꯄꯣꯟꯁꯔ ꯆꯪꯕꯅꯤꯅꯦ ꯃꯗꯨ ꯌꯥꯎꯗ꯭ꯗꯤ ꯊꯕꯛ ꯇꯣ ꯌꯥꯔꯣꯏꯗꯅ ꯑꯩ ꯅꯍꯥꯟꯒꯤ ꯀꯩꯅꯣꯒꯤ ꯊꯕꯛꯇꯣ ꯑꯥ ꯀꯔꯤ ꯀꯔꯤ ꯐꯦꯃꯤꯂꯤ ꯋꯦꯜꯐꯤꯌꯥꯔ ꯗꯤ ꯄꯥꯝꯃꯦꯟꯒꯤ ꯊꯕꯛ ꯇꯣ ꯊꯥꯔꯨꯕꯗꯣ ꯑꯦꯝ ꯇꯤ ꯑꯦꯁ ꯀꯤꯗ ꯍꯥꯏꯗꯣꯛꯈ꯭ꯔꯦ ꯍꯣꯏ ꯃꯈꯣꯏ ꯄꯆꯥ
ꯍꯥꯢꯗꯣꯛꯈ꯭ꯔꯦ
ꯑꯣ ꯃꯤꯃꯤꯡꯒ ꯀꯩꯒ ꯂꯣꯢ ꯅꯪ ꯑꯗꯨꯗ ꯋꯥꯆꯞꯇ ꯊꯥꯗꯣꯔꯛꯄꯗꯤ ꯔꯤꯇꯔꯟꯒꯤ ꯍꯥꯏꯗꯣꯛꯑꯦꯕꯀꯣ ꯑꯩ ꯌꯥꯎ ꯐꯪꯕ꯭ꯔꯥ ꯑꯩ ꯑꯩꯗꯤ ꯌꯥꯎꯔꯝꯒꯗ꯭ꯔꯥꯒ ꯋꯥꯈꯟꯗ ꯈꯜꯂꯦ ꯍꯥꯏꯕ ꯈꯪꯕ꯭ꯔꯥ ꯑꯩ ꯁꯤꯗ ꯑꯩ ꯅꯍꯥꯟ ꯑꯦꯛꯖꯥꯝ ꯊꯤ ꯅꯨꯡꯉꯥꯏ ꯌꯥꯎꯔꯝꯗꯧꯗꯤ ꯃꯥꯜꯂꯤꯦ ꯅꯍꯥꯟꯅ ꯋꯥꯈꯜꯖꯦ ꯌꯦꯡꯕꯅꯦꯕ ꯑꯗꯨꯕꯨ ꯌꯥꯎꯗꯤ ꯌꯥꯎꯔꯛ ꯇꯦꯕꯀꯣ ꯑꯗꯨ ꯔꯤꯇꯟꯗ ꯈꯟꯕ ꯍꯥꯏꯁꯦ ꯑꯥ
ꯔꯤꯇꯟ ꯈꯜꯂꯗꯤ ꯕꯩꯕꯥ ꯇꯧꯔꯛꯑꯅꯤ
ꯑꯥ ꯚꯥꯢꯚ ꯇꯧꯔꯛꯇꯣꯢꯅꯦꯕ ꯇꯟ ꯈꯟꯈ꯭ꯔꯦ ꯍꯥꯏꯗꯣꯛꯈ꯭ꯔꯦꯕ ꯑꯦꯝ ꯇꯤ ꯑꯦꯁꯀꯤꯗꯣ ꯑꯩꯒꯤ ꯅꯍꯥꯟ ꯑꯩꯒ ꯄꯩꯈꯥ ꯇꯥꯃꯤꯟꯅꯕꯗ ꯄꯥꯡꯒꯜ ꯑꯃ ꯐꯝꯃꯤꯟꯅꯩ ꯍꯥꯏꯕꯗꯣ ꯑꯗꯨꯃꯥꯏ ꯔꯣꯟ ꯅꯝꯕꯔꯁꯦ ꯌꯦꯡ ꯉꯛ ꯍꯧꯗ꯭ꯔꯦꯕ ꯃꯥꯏꯔꯣꯟ ꯅꯝꯕꯔ ꯌꯦꯡꯉꯗꯤ ꯃꯥꯁꯦ ꯄꯩꯁꯥ ꯂꯨꯄꯥ ꯂꯥꯛ ꯇꯔꯥ ꯄꯤ ꯍꯥꯏꯌꯦꯕ
ꯑꯣ
ꯑ ꯇꯥꯡ ꯇꯔꯥꯁꯦ ꯍꯥꯟꯅ ꯃꯣꯏ ꯀꯩꯅꯣꯒꯤ ꯑꯦꯂꯦꯛꯇ꯭ꯔꯤꯁꯤꯇꯤ ꯗꯤꯄꯥꯔꯠꯃꯦꯟꯒꯤꯗ ꯊꯕꯛꯁꯦ ꯄꯤꯕ ꯗ ꯊꯕꯛꯁꯨ ꯑꯣꯏꯗꯗꯅ ꯁꯣꯁꯦꯜ ꯋꯦꯜꯐꯤꯌꯥꯔꯒꯤꯗꯩꯅ ꯇꯧꯔꯣꯅ ꯍꯥꯏꯌꯦꯅ ꯑꯗꯨꯒꯤ ꯇꯧꯅꯖꯦꯅ ꯑꯗꯨꯃꯥꯏꯅ ꯍꯥꯏꯌꯦꯅ ꯇꯧꯋꯦ ꯑꯗꯨ ꯃꯥꯏꯔꯣꯟ ꯅꯝꯕꯔꯗꯣ ꯈꯪꯉꯝꯕꯗꯤ ꯌꯥꯎꯢ ꯌꯥꯎꯗꯦꯗꯣ ꯈꯪꯒꯗꯝꯅꯦꯕ
ꯍꯥꯟꯅ ꯋꯥꯅꯣꯡꯕ ꯉꯥꯛꯇ ꯑꯣꯢꯔꯝꯒꯅꯤ ꯈꯜꯂꯤꯁꯤꯡꯁꯦ ꯃꯥꯅꯦ ꯍꯣꯇꯤꯀꯜꯆꯔꯒꯤ ꯄꯣꯁ ꯌꯥꯃ ꯀꯧꯕꯗꯨ ꯀꯧꯕꯅꯤ ꯀꯧꯕꯅꯤ ꯊꯥꯖꯤꯟꯕꯩꯗꯤ ꯌꯥꯏꯌꯦ ꯀꯥꯔ꯭ꯠꯇꯨ
ꯑꯣ ꯃꯣꯏꯒꯤꯅꯦ ꯅꯍꯥꯟ ꯉꯔꯥꯡꯅꯦ ꯊꯥꯖꯤꯟꯁꯦ ꯑꯩ ꯅꯍꯥꯟ ꯀꯌꯥꯗꯩ ꯍꯥꯏꯒꯦ ꯑꯗꯨꯒꯤꯗꯨ ꯌꯦꯡꯕ꯭ꯔꯥ
ꯍꯥꯥ
ꯌꯦꯡꯕꯔ꯭ ꯕ ꯑꯗꯨꯒꯤꯗꯣ ꯋꯥꯆꯦꯞꯇ ꯌꯦꯡꯉꯦ ꯇꯥꯡ ꯀꯌꯥꯗꯒꯤ ꯏꯁꯄꯣꯟꯁꯔ ꯊꯥꯅꯤ ꯇꯥꯡ ꯇꯔꯥꯃꯉꯥ ꯑꯗꯨꯋꯥꯏꯗ ꯍꯥꯏꯕꯔ ꯀꯩꯅꯣꯝ ꯍꯥꯏꯕ꯭ꯔꯥ
ꯎꯝ ꯁꯤꯁꯇꯤꯟ ꯗꯒꯤ ꯍꯧꯅꯤ ꯍꯥꯏꯒꯨꯝ
ꯅꯨꯃꯤꯠ ꯀꯌꯥꯅꯣꯝꯅꯤꯗꯤ ꯊꯥꯔꯝꯃꯅꯤ ꯑꯗꯨ ꯗꯦꯠ ꯊꯥ ꯥꯊꯥꯔꯕ ꯃꯇꯨꯡ
ꯌꯥꯝ ꯀꯨꯏꯅꯗꯤ ꯊꯥꯗꯕꯅꯤ ꯁꯤꯛꯁꯇꯤꯟꯗꯒꯤꯅ ꯀꯌꯥ ꯀꯩꯅꯣꯝ ꯊꯥꯕꯅꯤ
ꯑꯣ ꯌꯥꯝ ꯀꯨꯏꯅ ꯊꯥꯈꯤꯗꯦꯕ
ꯌꯥ ꯀꯨꯏ ꯊꯥꯗꯕꯅꯦ ꯅꯨꯃꯤꯠ ꯃꯉꯥꯅꯤ ꯊꯥꯒꯨꯝ ꯇꯧꯕꯅꯤꯅꯦ
ꯑꯗꯣ ꯀ꯭ꯌꯨꯗꯤ ꯁꯥꯡꯉꯔꯣꯏ ꯍꯥꯏꯕ ꯍꯧꯖꯤꯛꯀꯥꯟꯗ ꯀ꯭ꯋꯌꯨ ꯄꯥꯛ ꯁꯥꯡꯗꯦꯕ ꯎꯝ
ꯑꯩꯉꯣꯟꯗ ꯂꯩꯔꯤꯕ
ꯂꯩꯕꯅꯦ ꯂꯩꯕꯅꯦ ꯑꯩ ꯄꯤꯔꯝꯃꯤꯗꯨꯗꯤ
ꯑꯗꯨꯗꯤ ꯅꯪꯅ ꯄꯥꯝꯃꯗꯤ ꯑꯩ ꯊꯥꯖꯟꯕꯤꯒꯦ
ꯀꯅꯣ ꯑꯗꯣ ꯏꯁꯄꯣꯟꯁꯔꯗꯤ ꯑꯗꯨꯝ ꯂꯧꯒꯦꯕ ꯑꯗꯨꯒ ꯑꯣꯟꯂꯥꯏꯟꯂ ꯀꯔꯤꯅꯣ ꯌꯦꯡꯂꯥꯒ ꯐꯣꯝꯗꯣ ꯊꯥꯗꯛꯑꯦ ꯐꯣꯝꯁꯦ ꯃꯆꯤꯟ ꯊꯤ ꯍꯥꯏꯅꯤ ꯐꯅꯥ ꯌꯥꯝ ꯊꯖꯜꯂꯝꯃꯦ ꯂꯤꯁꯤꯡ ꯃꯔꯤ ꯃꯌꯥꯗꯤ ꯌꯧ ꯆꯪꯈ꯭ꯔꯕꯅꯦ ꯐꯣꯝ ꯊꯥꯖꯤꯟꯕꯗꯨꯗ
ꯐꯅꯌꯥꯝ ꯌꯥꯝꯃꯦ ꯑꯗꯣ ꯑꯩꯅ ꯑꯣꯏꯗꯧꯕ ꯑꯃ ꯉꯥꯡꯅꯔꯒꯗꯤ ꯊꯝꯃꯣ ꯍꯥꯏꯁꯦ
ꯑꯣꯏꯗꯧꯕ ꯉꯥꯡꯅꯕ ꯍꯥꯏꯁꯦ ꯀꯩꯅꯣꯒꯤꯗꯣ ꯄ꯭ꯔꯤ ꯄ꯭ꯔꯥꯏꯃꯥꯔꯤꯒꯤꯗꯣ ꯑꯗꯨꯗꯤ ꯍꯥꯏꯕꯅꯦ ꯑꯗꯨ ꯃꯣꯏꯅ ꯌꯥꯝ ꯊꯥꯖꯜꯂꯨ ꯑꯗꯨꯝ ꯇ꯭ꯔꯥꯏ ꯇꯧꯁꯟꯁꯤꯅ ꯍꯥꯏ ꯑꯗꯣ ꯌꯥꯝꯈ꯭ꯔꯦ ꯑꯩꯒꯤꯁꯦ ꯍꯧꯖꯤꯛꯁꯨꯃꯨꯛ ꯒꯦꯠ ꯕꯦꯔꯥ ꯑꯃꯨꯛ ꯇꯧꯕꯒꯤ ꯑꯃꯨꯛ ꯇꯧꯔꯦ ꯇꯧꯔꯤꯁꯦ ꯑꯁ ꯌꯥꯝꯕꯁꯤꯗ ꯑꯁꯨꯛ ꯌꯥꯝ ꯇꯔ ꯇꯧꯕꯁꯤꯗ ꯀꯩꯅꯣ ꯇꯧꯗ꯭ꯔꯒꯗꯤ ꯑꯩ ꯀꯔꯤ ꯍꯥꯏ ꯍꯥꯏꯗꯣꯏꯅꯨ ꯈꯪꯗꯦ ꯇꯅꯨꯖ ꯑꯩꯅꯦ ꯇꯧ ꯍꯥꯏ ꯇꯥ ꯑꯃꯃ ꯂꯥꯁ ꯑꯣꯏꯒꯦꯔꯥ ꯊꯦꯡꯒꯦꯔꯥ ꯉꯟꯒꯦꯔꯥ ꯑꯩ ꯍꯥꯏꯖꯦꯀꯣ ꯑꯩꯖꯦ ꯑꯗꯨꯝ ꯑꯝꯇ ꯈꯜꯂꯕꯅꯦꯕ ꯁꯦꯡꯅ ꯍꯥꯏꯔꯒꯗꯤ ꯑꯗꯨꯒ ꯅꯪ ꯉꯁꯥꯏꯒꯤ ꯑꯥ ꯀꯅꯣꯝ ꯍꯥꯏꯒꯦ ꯇꯧꯕꯅꯦ ꯑꯩꯖꯦ ꯇꯦꯠꯀꯤꯗꯣ
ꯀꯔꯤ ꯑꯥ
ꯇꯦꯠ ꯇꯦꯠꯇꯣ ꯑꯗꯨꯗꯣ ꯑꯩꯅ ꯑꯩꯈꯣꯏꯅꯥꯎꯄꯤꯗ ꯍꯪꯕ ꯃꯥꯖꯦ ꯇꯦꯠ ꯄꯥꯁ ꯇꯧ ꯂꯩꯔꯝꯃꯦꯕ ꯑꯥ ꯇꯦꯠꯁꯤꯗ ꯁꯤ ꯇꯦꯠ ꯍꯥꯏꯕ ꯑꯃꯒ ꯍꯥꯏꯕ ꯑꯃꯒ ꯑꯥ ꯇꯦꯠ ꯊꯥꯔꯤꯅ ꯄꯥꯁ ꯇꯧ ꯂꯩꯔꯝꯃꯦ ꯂꯥꯏꯕꯅꯦ ꯁꯂ ꯍꯥꯏ ꯑꯁꯤ ꯇꯦꯠꯇꯨꯅ ꯁꯦꯟꯇ꯭ꯔꯦꯜꯒꯤ
ꯑꯥ ꯁꯤꯗꯦꯗꯤ ꯁꯦꯟꯇ꯭ꯔꯦꯜ
ꯑꯗꯣ ꯃꯣꯏꯗꯤꯅꯦ ꯀꯅꯣꯅꯦ ꯍꯥꯏꯌꯦ ꯔꯤꯇꯟ ꯌꯥꯎꯗꯦ ꯍꯥꯏꯌꯦ
ꯍꯧꯖꯤꯛꯇꯤ ꯑꯦꯛꯖꯥꯝ ꯁꯤꯁꯇꯦꯝ ꯁꯝꯝꯖꯦ ꯂꯣꯏꯅ ꯁꯦꯝ ꯇꯣꯛꯑꯦꯗꯅ ꯅꯪꯒꯤ ꯍꯖꯤꯛ ꯍꯥꯏꯔꯤꯕ ꯕꯩꯕꯥ ꯀꯩꯅꯣꯗꯨꯖꯨ ꯕꯦꯠꯀꯤꯗꯨꯖꯨ ꯑꯩꯈꯣꯏꯅ ꯊꯥꯕ ꯃꯇꯝꯗ ꯗꯥꯏꯖꯦꯗꯤꯛ ꯉꯥꯛꯇ ꯑꯦꯛꯖꯝ ꯁꯤꯁꯇꯦꯝꯖꯦ ꯂꯣꯏ ꯁꯦꯝꯇꯣꯛꯑꯕꯅꯤꯅ ꯀꯅꯣꯗꯨꯖꯅꯦ ꯃꯥ ꯑꯩ ꯂꯥꯏꯔꯤꯛ ꯄꯥꯒꯤꯔꯣꯏꯌꯦ
ꯑꯥ
ꯇꯧꯔꯝꯃꯅꯦꯕ
ꯎꯝ ꯇꯥꯏꯌꯦ
ꯅꯣꯏ ꯂꯣꯏ ꯁꯦꯝꯗꯣꯛꯑꯃꯅꯤ ꯍꯥꯏꯕ ꯑꯦꯛꯖꯥꯝ ꯁꯤꯁꯇꯦꯝꯗꯣ ꯆꯍꯤ ꯈꯨꯗꯤꯡꯒꯤꯗꯤ ꯆꯍꯤ ꯈꯨꯗꯤꯡꯒꯤꯗꯤ ꯊꯥ ꯈꯦꯅꯔꯦ
ꯃꯥꯅꯦ
ꯎꯏꯌꯦ ꯇꯨ ꯊꯧꯖꯟ ꯏꯜꯂꯚꯦꯟ ꯗꯔꯦ ꯕꯦꯠꯂ ꯀꯩꯅꯣꯝ ꯊꯥꯕꯅꯤꯅꯦ ꯑꯣꯏꯔꯝꯃꯅꯤ ꯏꯕꯦꯝꯃ ꯑꯈꯣꯏ ꯑꯩꯒꯤ ꯁꯥꯔꯇꯤꯕꯤꯀꯦꯠ ꯀꯥꯏ ꯑꯥ ꯆꯍꯤ ꯈꯨꯗꯤꯡꯒꯤ ꯊꯥꯗꯣꯏꯅꯤ
ꯑꯥ ꯑꯩꯅꯅꯦ ꯃꯥꯉꯣꯟꯗ ꯍꯪꯉꯦ ꯑꯗꯣ ꯂꯥꯏꯔꯤꯛꯁꯨ ꯂꯥꯏꯔꯤꯛ ꯄꯥꯝꯕ ꯍꯥꯏꯕꯗꯤ ꯃꯣꯏꯗꯤꯅꯦ ꯂꯥꯏꯔꯤꯛ ꯄꯥꯔꯦꯅꯥ ꯂꯥꯏꯔꯤꯛꯇ ꯍꯦꯛꯇ ꯌꯥꯎꯔꯛꯀꯅꯤ ꯍꯥꯏꯕ ꯂꯩ ꯇꯦ ꯍꯥꯏꯌꯦꯕ
ꯎꯝ
ꯊꯥꯗꯣꯏꯁꯦ ꯑꯌꯥꯝꯕꯅ ꯂꯋꯔꯒꯤ ꯃꯣꯏꯒꯤ ꯀ꯭ꯂꯥꯁ ꯃꯆꯥ ꯃꯁꯨꯒꯤ ꯉꯥꯛꯇꯅꯦ ꯍꯥꯏꯌꯦꯌꯦ ꯑꯃꯅ ꯀꯣ ꯀ꯭ꯥꯂꯁꯁꯦ ꯑꯃꯅ ꯋꯥꯟꯗꯩꯅ ꯐꯥꯏꯚ ꯐꯧ ꯂꯩꯔꯦ ꯑ ꯇꯨ ꯋꯥꯟꯗꯩ ꯐꯥꯏꯚ ꯐꯧ ꯂꯩꯔꯦ ꯄꯦꯄꯔ ꯋꯥꯟꯁꯤꯅ ꯋꯥꯟꯗꯩ ꯐꯥꯏꯚ ꯕꯨꯛ ꯑꯃ ꯄꯦꯞꯄꯔ ꯇꯨꯅ ꯁ꯭ꯤꯁꯛꯇꯒꯤꯅ ꯁꯚꯦꯟ ꯑꯥꯏꯠ ꯁꯨꯃꯥꯏꯅ ꯑ ꯑꯆꯧꯕꯗꯣ ꯑꯝꯇ ꯍꯪꯉꯣꯏ ꯍꯥꯏꯌꯦꯕ
ꯕꯦꯕ ꯍꯪꯗꯝꯅꯦꯕ
ꯊꯥꯝꯒꯤ ꯗꯤꯠ ꯀꯩꯅꯣ ꯏꯕ ꯈꯣꯠꯄꯒ ꯌꯥꯝ ꯌꯥꯎꯋꯦ ꯍꯥꯏ ꯃꯣꯏ ꯃꯇꯝꯗꯅ ꯁꯨꯨꯛꯇꯤ ꯌꯥꯎꯗ꯭ꯔꯕꯅꯤꯅꯪ ꯑꯣꯞꯁꯟ ꯉꯥꯛꯇꯅꯦ ꯀꯥꯅꯣꯅꯦ ꯈꯣꯏꯒꯤ ꯑ ꯑꯣ ꯑꯦꯝ ꯑꯥꯔ ꯁꯤꯠꯇ ꯇꯧꯔꯒ ꯗꯥꯔꯀꯟ ꯇꯧꯕꯤꯗꯣ ꯈꯪꯉꯤꯗꯅ
ꯑꯗꯨ ꯉꯥꯛꯇ ꯇꯧꯔꯦꯕ
ꯑꯥ ꯑꯗꯨ ꯉꯥꯛꯇꯅꯦ ꯑꯣ ꯑꯦꯝ ꯑꯥꯔ ꯁꯤꯠꯇ ꯇꯧꯔꯒ ꯗꯥꯀꯟ ꯇꯧꯕꯤꯗꯣ ꯑꯁ ꯄꯇꯅꯆꯥꯡ ꯑꯥ ꯑꯩ ꯑꯩ ꯑꯗꯨꯅꯦ ꯑꯦꯛꯖꯥꯝꯁꯦ ꯐꯅꯌꯥꯝꯗꯤ ꯊꯥꯔꯦ ꯑꯗꯣ ꯑꯣꯏꯕꯣꯏ ꯑꯣꯏꯗꯕꯣꯏ ꯐꯤꯝꯗꯅꯦꯕ ꯑꯩꯒꯤ ꯇꯧꯒꯔꯤꯁꯦ ꯐꯨꯁꯨ ꯃꯨꯁꯨꯨ ꯐꯨꯁꯨ ꯃꯨꯆꯨ ꯐꯨꯁꯨ ꯃꯨꯆꯨ ꯐꯨꯁꯨ ꯃꯨꯨꯁꯨ ꯐꯨꯠꯁꯨ ꯃꯨꯁꯨ ꯍꯦꯛꯇ ꯍꯧꯔꯛꯄꯗꯩ ꯂꯣꯏ ꯑꯩꯈꯣꯏ ꯊꯣꯏꯅ ꯀꯩ ꯍꯥꯏꯒꯦꯕꯨ ꯑꯩꯉꯣꯟꯗ ꯑꯩꯅꯅꯦ ꯍꯟꯗꯛꯀꯤꯁꯤ ꯑ ꯀꯩꯅꯣꯒꯤ ꯑꯁ ꯑ ꯀꯔꯤ ꯕꯦꯠ ꯗꯥꯏꯠ ꯇꯧꯕꯒꯤ ꯁꯤ ꯃꯇꯥꯡꯁꯤꯗ ꯇꯨꯁꯨ ꯐꯤꯁꯨ ꯃꯤꯖꯨ ꯇꯧꯗꯅ ꯑꯩꯈꯣꯏ ꯑꯩꯈꯣꯏ ꯊꯣꯏꯅ ꯍꯥꯏꯅꯦ ꯑꯩꯒꯤ ꯅꯨꯄꯥ ꯈꯪꯅꯕꯩ ꯇꯥꯏꯞꯇ ꯇꯧꯔꯦꯒꯦ
ꯑꯝ ꯑꯁꯦꯡꯕ
ꯑ ꯌꯥꯅꯤꯡꯉꯒꯅ ꯌꯥꯕ ꯌꯥꯅꯤꯡꯗꯔꯒꯅ
ꯑꯥꯎ ꯃꯥꯅꯦ
ꯑꯗꯨꯏ ꯐꯤꯕꯝ ꯇꯧꯁꯤꯜꯂꯛꯑꯦ ꯌꯦ ꯊꯕꯛꯁꯤꯁꯨ ꯑꯗꯨꯒ ꯑꯩꯁꯦꯕꯨ ꯍꯥꯏ ꯍꯥꯏꯕ ꯊꯕꯛ
ꯌꯥꯝ ꯐꯠꯇꯕ ꯎꯝ ꯂꯩꯅꯗꯨ ꯀꯥꯏ
ꯑꯗꯨꯃꯥꯏꯅ ꯑꯗꯨꯝ ꯇꯧ ꯂꯩꯌꯦꯅ ꯍꯥꯏꯌꯦꯕ ꯍꯥꯏꯗꯨꯗꯨꯅ ꯑꯗꯨꯒ ꯑꯩꯅꯅꯦ ꯏꯟꯇ꯭ꯔꯅꯦꯠꯇꯅꯦ ꯉꯁꯤꯁꯦ ꯉꯁꯥꯏ ꯅꯨꯡꯗꯤꯟ ꯋꯥꯏꯔꯝꯁꯤꯗ
ꯑꯕꯦꯝꯃ
ꯒꯤ ꯄ꯭ꯔꯥꯏꯃꯔꯤ ꯇꯤꯆꯔꯅ ꯀꯩꯅꯣ ꯑꯞꯄꯔ ꯀꯔꯤꯅꯣ ꯑꯗꯒꯤ ꯑꯗꯨ ꯇꯔꯁꯨ ꯃꯤꯉꯣꯟꯗ ꯍꯪꯕꯁꯨ ꯍꯪꯉꯦ ꯌꯦꯡ ꯀꯥꯟꯁꯤꯗ ꯑ ꯑꯩꯅ ꯏꯁ ꯍꯣꯔꯦꯟ ꯊꯥꯔꯛꯀꯦꯕ ꯌꯦꯡꯉꯣꯕ ꯈꯪꯕ꯭ꯔꯥ ꯑꯝ ꯑꯩꯈꯣꯏꯒꯤ ꯄ꯭ꯔꯥꯏꯃꯥꯔꯤꯁꯤꯅ ꯋꯥꯟ ꯇꯨ ꯐꯥꯏꯚ ꯒꯣꯔꯃꯦꯟꯒꯤ ꯑꯣꯏꯅ ꯊꯕꯛ ꯀꯧꯔꯛꯄ ꯃꯇꯝꯗꯗꯤ ꯄ꯭ꯔꯥꯏꯃꯔꯤꯅ ꯍꯥꯏ ꯑꯗꯨꯏ ꯇꯥꯔꯒꯗꯤ ꯋꯥꯟ ꯇꯨ ꯃꯣꯇꯤ ꯍꯣꯏꯅ ꯊꯥꯕꯗꯣ ꯃꯣꯇꯤ ꯍꯣꯏꯅ ꯄ꯭ꯔꯥꯏꯃꯔꯤꯒꯤ ꯇꯤꯆꯔ ꯊꯥꯏꯗꯣ ꯑꯗꯨꯒꯤꯗꯣ ꯑꯩꯈꯣꯏ ꯑꯉꯥꯡꯈꯩ ꯍꯪꯕꯗ ꯋꯥꯟ ꯇꯨ ꯐꯥꯏꯚ ꯐꯥꯎꯇꯪꯒꯤ ꯑꯣꯖꯥꯅꯤ ꯍꯥꯏꯌꯦ ꯒꯣꯕꯔꯃꯦꯟꯇꯅ ꯂꯧꯕ ꯃꯇꯝꯗ ꯂꯧ ꯃꯣꯏꯅ ꯇꯥꯛꯇꯣꯏꯁꯦ ꯋꯥꯟꯗꯩ ꯐꯥꯏꯞꯄꯨꯛꯀꯤ ꯃꯅꯨꯡꯗ ꯇꯥꯛꯀꯅꯤꯌꯦ ꯑꯩꯏꯠ ꯌꯥꯎꯔꯣꯏ ꯍꯥꯏꯌꯦꯌꯦ ꯑꯗꯨꯒ ꯑꯥ ꯑꯩꯈꯣꯏꯒꯤ ꯑꯩꯏꯠ ꯁꯤꯛꯁꯇꯒꯤꯅ ꯑꯥꯏꯠ ꯅꯥꯏꯟ ꯇꯦꯟꯕꯨꯛꯁꯦ ꯍꯥꯏꯇꯥꯔꯦꯀꯣ ꯁꯤꯛꯁꯇꯒꯤꯅ ꯑꯩꯏꯛ ꯅꯥꯏꯟ ꯁꯤꯅ ꯄ꯭ꯔꯥꯏꯃꯔꯤ ꯇꯤꯆꯔ ꯍꯥꯏꯔꯛꯑꯔꯣꯏ ꯌꯦꯌꯦ ꯑꯗꯨꯗꯨꯅ ꯇꯤ ꯖꯤ ꯇꯤ ꯍꯥꯏꯗꯅ ꯒ꯭ꯔꯦꯖꯨꯌꯦꯠ ꯇꯤꯆꯔꯗ ꯂꯥꯛꯀꯅꯦꯌꯦ ꯃꯟꯅꯗꯦꯌꯦ ꯑꯣꯖꯥ ꯀꯧꯔꯛ ꯇꯥꯔꯒꯗꯤ ꯄ꯭ꯔꯥꯏꯃꯥꯔꯤ ꯍꯥꯏꯔꯛꯑꯒꯅ ꯋꯥꯟ ꯇꯨ ꯐꯥꯏꯚ ꯐꯥꯎꯒꯤ ꯑꯣꯖꯥ ꯑꯣꯏꯗꯣꯏꯕ ꯑꯗꯒꯤ ꯑꯦ ꯇꯤ ꯖꯤ ꯇꯤ ꯍꯥꯏꯔꯒꯅ ꯇꯦꯟ ꯒ꯭ꯔꯦꯖꯨꯌꯦꯠ ꯇꯤꯆꯔ ꯒ꯭ꯔꯦꯖꯨꯋꯦꯠ ꯇꯤꯆꯔ ꯒ꯭ꯔꯦꯖꯨꯋꯦꯠ ꯂꯣꯏꯔꯕ ꯃꯤ ꯑꯥꯔꯠꯁ ꯑꯣꯏꯒꯦꯔꯥ ꯁꯥꯏꯟꯁ ꯑꯣꯏꯒꯦꯔꯥ ꯀꯃꯔꯁ ꯑꯣꯏꯒꯦꯔꯥ ꯒ꯭ꯔꯦꯖꯨꯋꯦꯠ ꯂꯣꯏꯔꯕ ꯃꯤ ꯑꯃꯅ ꯇꯥꯛꯄ ꯌꯥꯕ ꯀ꯭ꯂꯥꯁꯇꯣ ꯁꯤꯛꯁꯇꯒꯤꯅ ꯑꯥꯏꯠ ꯐꯥꯎ
ꯑꯗꯒꯤꯗꯤ ꯄꯤ ꯖꯤ ꯇꯤꯖꯤ ꯄꯤ ꯖꯤ ꯄꯤ ꯖꯤ ꯇꯤ ꯍꯥꯏꯁꯤꯅ ꯄꯣꯁ ꯒ꯭ꯔꯦꯖꯨꯋꯌꯦꯠ ꯇꯤꯆꯔ ꯍꯥꯏꯕꯅꯦꯕꯀꯣ ꯍꯥꯎ
ꯀꯩꯅꯣ ꯇꯧꯋꯦ ꯑꯦ ꯉꯥꯛꯇꯪ ꯊꯝꯒꯤꯒꯦ
ꯑꯣ ꯍꯣꯏ ꯍꯣꯏ ꯊꯝꯃꯣ ꯊꯝꯃꯣ